ꯍꯜꯂꯣ
ꯑꯣ
ꯇꯥꯕ꯭ꯔꯣ
ꯎꯝ ꯅꯪ ꯄꯥꯕ ꯂꯣꯢꯔꯕ꯭ꯔꯣ
ꯑꯁ ꯍꯧꯖꯤꯛꯇꯤ ꯂꯥꯢꯔꯤꯛ ꯄꯥꯗꯦ
ꯀꯩꯅꯣ
ꯁꯨꯝ ꯄꯅꯤꯡꯗꯕꯩ ꯃꯨꯕꯤ ꯌꯦꯡꯕ ꯇꯥꯕ꯭ꯔꯣ
ꯇꯥꯏꯌꯦ ꯇꯥꯏꯌꯦ ꯆꯥꯛ ꯆꯥꯔꯕ꯭ꯔꯣ
ꯆꯥꯔꯤꯗ ꯅꯪꯗꯤ
ꯆꯥꯔꯦꯗ ꯇꯨꯝꯕ ꯃꯇꯝ ꯌꯧꯗꯣꯔꯦꯗ
ꯁꯤ ꯀꯩ ꯍꯦꯡꯖꯥꯡ ꯆꯥꯕ꯭ꯔꯣ ꯉꯁꯤꯗꯤ
ꯑꯩꯕꯨꯗꯤ ꯑꯂꯨꯒ ꯑ ꯇꯥꯎꯔꯒ
ꯃꯣꯛꯈꯦ ꯀꯅꯥ ꯀꯅꯥ ꯋꯥꯔꯤ ꯁꯥꯕ꯭ꯔꯣ ꯉꯁꯤꯗꯤ
ꯑ ꯑꯗꯨꯗ ꯏꯃꯥꯗꯗꯤ ꯑꯩꯈꯣꯏ ꯁꯥꯟꯅꯔꯒ ꯇꯠꯠꯇ ꯇꯥꯊꯒ ꯂꯣꯏꯈ ꯅꯕꯤ ꯌꯥꯕ ꯁꯤ ꯇꯧꯕ ꯈꯪꯗꯦ ꯃꯌꯥꯝ ꯊꯣꯏꯔꯒ ꯂꯩ ꯑꯩ ꯍꯣꯔꯦꯟꯉꯣꯟꯗ
ꯑꯟꯑꯣꯗꯤꯕꯜ ꯁꯣꯏꯔ ꯂꯩꯕ
ꯍꯣꯏ ꯑꯗꯨꯒ ꯂꯌꯦꯕ ꯑꯩꯈꯣꯏꯒꯤꯖꯨ
ꯑꯗꯨꯗꯣ ꯍꯣꯔꯦꯟ ꯅ ꯋꯥꯔꯤꯣꯔ ꯁꯥꯔꯁ ꯑꯗꯨꯒꯤ ꯃꯇꯥꯡꯗꯨꯗꯣ ꯅꯪ ꯁꯦ ꯅꯪ ꯑꯦ ꯑꯥꯏꯒꯨꯝꯕ ꯌꯨꯁ ꯇꯧꯕ꯭ꯔꯥ
ꯀꯥꯎꯗ ꯇꯕꯨ
ꯖꯃꯤꯅꯥꯏ ꯆꯠꯖꯕꯤꯇꯤꯒꯨꯝꯕ
ꯑꯣꯃꯔꯠ ꯃꯥꯗ ꯑꯗꯔꯤ ꯨꯝꯕꯗꯤ ꯌꯦꯡꯃꯤ ꯂ ꯑꯗꯨꯗ ꯌꯥꯝ ꯌꯦꯡꯉ ꯂꯩꯕꯤ
ꯅꯪꯒꯤꯗꯃꯛꯇ ꯅꯪꯒꯤꯗꯃꯛꯇ ꯄꯋꯥꯔ ꯑꯃ ꯄꯤꯒꯦ ꯍꯥꯏꯔꯗꯤ ꯅꯪ ꯀꯔꯝꯕ ꯄꯋꯥꯔ ꯂꯧꯒꯦꯔꯣ ꯍꯥꯡꯒꯦꯔꯣ
ꯈꯔ ꯀꯔꯤ ꯅꯣꯏꯕꯅꯣ
ꯑꯦꯛꯖꯥꯝꯄꯜꯗ ꯅꯪꯁꯦ ꯄ꯭ꯔꯤꯊꯤꯕꯤꯗ ꯄꯋꯥꯔ ꯑꯗꯨꯝ ꯄ꯭ꯔꯤꯊꯤꯕꯤ ꯅꯠꯇꯦ ꯑꯗꯨꯝ ꯄꯋꯥꯔ ꯑꯃ ꯄꯥꯝꯃꯗꯤ ꯄꯋꯥꯔ ꯑꯃ ꯄꯤꯒꯦ ꯍꯥꯏꯔꯁꯤꯅꯪ ꯀꯔꯝꯕ ꯄꯋꯥꯔ ꯂꯧꯒꯦꯕ ꯀꯔꯝꯕ ꯄꯋꯥꯔ ꯍꯥꯡꯒꯦꯕ ꯄꯋꯥꯔ ꯑꯦꯅꯤꯅꯤꯄꯣꯔ
ꯑꯪꯕ
ꯈꯜꯂꯨꯗꯅ ꯈꯟꯗ꯭ꯔꯗꯤ ꯀꯃꯥꯏꯅ ꯈꯪꯈ꯭ꯔꯣ
ꯅꯪ ꯅꯪ ꯍꯥꯏ ꯑꯣꯏ
ꯑꯩꯅ ꯅꯪꯕꯨ ꯍꯥꯟꯅ ꯍꯥꯏꯕꯅꯤ ꯅꯪ ꯍꯥꯏꯔꯛꯑꯣ
ꯂꯅꯨꯄꯥ ꯑꯅ ꯅꯥꯏ ꯇꯃꯣ
ꯀꯔꯤꯅꯣ ꯃꯤꯅ ꯈꯥꯡꯉꯂꯣ ꯅꯨꯄꯥꯅ ꯍꯦꯛ ꯁꯤꯁꯤ ꯏꯔꯥꯡꯅ ꯇꯧꯔꯤꯅꯦ
ꯑꯗꯨ
ꯑꯟꯏꯟꯇꯦꯜꯂꯤꯖꯦꯕꯜ
ꯑꯗꯨ ꯑꯣꯏꯔꯔꯣꯏ ꯋꯥꯁꯦ ꯑꯣꯏꯔꯔꯣꯏꯅ ꯑꯗꯨꯒꯕ ꯇꯉ ꯅꯠꯇ꯭ꯔꯣ
ꯑꯗꯨ ꯃꯤꯅ ꯍꯥꯡꯉꯗꯤ ꯍꯥꯏꯕꯤꯕ ꯇꯥꯕꯅꯤꯅꯦ
ꯑꯣꯏꯔꯔꯣꯏ
ꯑꯁ ꯌꯥꯝ ꯁꯅꯥꯅꯕ ꯅꯨꯡꯉꯥꯏꯒꯅꯤ ꯑꯗꯨꯗꯤ
ꯍꯥꯡꯒꯤ ꯑꯦꯛꯖꯥꯝ ꯗꯠꯇꯦꯅꯦ ꯍꯥꯏꯕꯅ ꯍꯧꯒꯝ ꯌꯥꯝ ꯄꯥꯔꯅꯦ
ꯄꯥꯗꯤ ꯄꯥꯏꯗ
ꯑꯦꯖꯝ ꯊꯥꯗꯁꯤ
ꯐꯔ ꯐꯔ ꯄꯥꯔꯒꯦ ꯑꯗꯨꯗꯤ
ꯑꯥ ꯑꯥ
ꯄꯥꯔꯒꯦ
ꯑꯟꯏꯟꯇꯦꯜꯂꯤꯖꯦꯕꯜ
ꯑꯟꯏꯟꯇꯦꯜꯂꯤꯖꯦꯕꯜ ꯑ ꯃꯔꯀꯦꯇꯤꯡꯅꯦꯁ ꯀ ꯃꯥꯔꯀꯦꯇꯤꯡꯒꯤ
ꯑꯣ
ꯁꯦꯟꯇ꯭ꯔꯦꯜꯒꯤꯅꯤ
ꯅꯣꯏꯩꯈ ꯄꯩꯁꯥ ꯄꯥꯏꯔꯛꯀꯥꯟꯗ ꯑꯩꯈꯣꯏꯕꯨ ꯀꯥꯎꯕꯤ ꯀꯅꯨꯀꯣ
ꯀꯔꯤꯒꯤ ꯀꯃꯥꯏꯅ
ꯍꯣꯏꯕꯨ ꯀꯥꯎꯒꯅꯨꯕ ꯀꯥꯎꯒꯅꯨ ꯃꯤꯟ ꯑ ꯍꯣꯏ ꯄ꯭ꯔꯣꯅꯥꯎꯟꯁꯤꯌꯦꯁꯟꯁꯨ ꯌꯥ
ꯈꯔꯤ
ꯑꯩꯒꯤ ꯃꯩꯇꯩꯕ ꯅꯪꯕꯦꯒ ꯒꯤꯌꯥ ꯇꯕꯅꯤꯕ ꯅꯪ ꯒꯤꯌꯥ ꯇ ꯑꯣ
ꯋꯦꯕꯨꯗꯤ ꯇꯣꯔꯣꯗꯣ ꯅꯣꯏ ꯀꯔꯤꯕ ꯅꯪꯅꯣ ꯍꯥꯏꯗ ꯃꯃꯥꯡꯗ ꯊꯕꯛ ꯇꯧꯕꯈꯣꯏ ꯀꯥꯎꯒꯅꯨ ꯍꯥꯏꯕ ꯄꯈ꯭ꯔꯤ ꯍꯥꯏꯕ
ꯑꯩꯈꯣꯏꯕꯨꯁꯨ ꯍꯤꯡꯉꯒ ꯂꯩꯅꯤ ꯍꯥꯏꯕꯗꯨ ꯀꯥꯎꯒꯅꯨ ꯍꯥꯏꯕ
ꯀꯥꯎꯔꯤꯗ ꯀꯥꯎꯔꯤꯗ
ꯀꯞ ꯀꯞ ꯄꯥꯎꯔꯒꯔꯣ ꯈꯗ
ꯀꯔꯤ
ꯌꯥꯔ
ꯅꯪꯒꯤ ꯃꯈꯣꯟ ꯁꯦꯡꯗꯦ ꯅꯪ ꯍ ꯀꯅꯃꯁꯦꯡ ꯉꯦ
ꯋꯥꯏ ꯐꯥꯏꯗ ꯐꯅꯨꯡꯉꯥꯏꯗꯗꯤꯃꯦ
ꯎꯝ ꯑꯣꯏꯕꯤ ꯍꯥꯏ
ꯍꯧꯖꯤꯛꯁꯨ ꯌꯥꯗꯕꯨꯣ
ꯍꯧꯖꯤꯛꯇꯤ ꯈꯔꯕꯨꯗꯤ ꯈꯔꯕꯨꯗꯤ ꯐꯔꯦ
ꯎꯝ
ꯅꯣꯏ ꯑꯦꯛꯖꯥꯝꯒꯨꯝ ꯑꯃ ꯊꯥꯕ ꯀꯥꯟꯗ ꯆꯠꯇꯗꯕꯤ ꯊꯤꯡꯕꯤꯌꯨ ꯇꯧꯗ꯭ꯔꯣ
ꯎꯋꯦ ꯇꯥꯎ ꯍꯥꯏꯒ ꯌꯥꯝ ꯇꯥꯎ ꯍꯥꯏꯒꯗꯕꯇ ꯍꯣꯏꯗꯤ ꯇꯗꯈ꯭ꯔꯣ
ꯑꯩꯈꯣꯏ ꯃꯇꯝꯗꯗꯤ ꯍꯧꯔꯛꯄꯅꯤꯅ ꯌꯥꯝ ꯇꯧꯗ꯭ꯔꯦ ꯇꯧꯔꯝꯃꯦ ꯍꯧꯖꯤꯛꯇꯤ ꯍꯧꯖꯤꯛ ꯄꯥꯝꯗꯤ ꯌꯥꯌꯥꯗꯨꯗꯤ ꯄꯥꯝ ꯌꯥꯗꯦꯗ
ꯎꯝ ꯑꯩꯗꯤ ꯑꯦꯛꯖꯥꯝ ꯊꯥꯕꯅꯦ ꯊꯥꯎ ꯑꯦꯗꯝꯝ ꯊꯥꯕꯅꯤ
ꯑ ꯑꯗꯨ ꯏꯁꯇꯦꯠꯃꯦꯟꯒꯨꯝꯕ ꯗꯤꯁꯀ꯭ꯔꯤꯞꯁꯟꯗ ꯌꯥꯏꯅ ꯑꯗꯨꯕꯨ ꯂꯥꯏꯔꯤꯛ ꯑꯦꯛꯖꯥꯝꯒꯤ ꯑꯦꯛꯖꯝꯒꯤ ꯃꯇꯥꯡꯗꯗꯤ ꯅꯨꯡꯉꯥꯏꯇ꯭ꯔꯦꯗꯪ
ꯎ ꯍ ꯑ
ꯑꯦꯛꯖꯥꯝ ꯄꯥꯕ ꯀꯥꯟꯗꯗꯤ ꯃ ꯎꯆꯆꯦ ꯃ ꯎꯆꯆꯦ ꯄꯥꯕꯗ ꯀꯅꯥ ꯂꯩꯇꯔꯗꯤꯗꯤꯗ ꯄꯥꯗꯦ
ꯎꯝ ꯅꯣꯏꯕꯗꯤ ꯍ
ꯎꯝ
ꯅ ꯀꯝꯗꯣ
ꯅꯪ ꯒꯤꯇꯔ ꯒꯤꯇꯥꯔ ꯈꯣꯡꯕ ꯍꯕ꯭ꯔꯣ ꯈꯦꯡꯕ ꯍꯥꯏꯕ꯭ꯔꯣ ꯍꯥꯏꯁꯦ ꯈꯣꯡꯕ ꯍꯕ꯭ꯔꯥ
ꯑꯔꯤꯁꯨꯨ ꯈꯪꯗꯦ ꯑ ꯅꯪꯒꯤ ꯍꯜꯒꯣ
ꯀꯩꯆꯦ
ꯅꯨꯄꯥ ꯑꯣꯏ ꯋꯥꯜꯗ ꯇꯅꯤ
ꯎꯝ ꯑꯔ ꯀ ꯄꯔ ꯀ ꯄꯗ
ꯅ ꯄ ꯇꯪꯝꯕꯗꯤ ꯍ ꯇꯥꯎꯅ ꯀꯥꯗ
ꯈꯪ ꯃꯅꯖꯤ ꯐꯥꯗꯤ ꯐꯗ
ꯍ ꯑꯗꯨ ꯁꯃꯕ꯭ꯔꯣ
ꯈꯔꯤ
ꯑꯣ ꯕꯣꯜ ꯕꯣꯜ ꯐꯨꯠꯕꯣꯜ
ꯐꯨꯠꯕꯣꯜꯁꯦ ꯁꯥꯟꯅꯗ꯭ꯔꯦ ꯍꯥꯏꯕ ꯌꯥꯔꯦ ꯀꯨꯏꯔꯦ ꯁꯥꯟꯅꯗꯕ
ꯎꯝ
ꯕꯣꯂꯤꯕꯣꯜꯗꯤ ꯑꯗꯨ ꯃꯔꯛ ꯃꯔꯛꯇ ꯁ
ꯑꯣ
ꯅꯪꯗꯤ ꯚꯣꯂꯤꯕꯣꯜ ꯁꯥꯕ꯭ꯔꯣ
ꯇꯨ ꯊꯥꯎꯖꯟ ꯇ꯭ꯋꯦꯟꯇꯤ ꯐꯣꯔ ꯍ ꯀꯔ ꯃꯥꯅꯤꯦ ꯁꯤ ꯃꯇꯝꯗꯗꯤ ꯈꯔ ꯈꯔ ꯈ ꯅꯥꯔꯝꯕꯅꯤ ꯑꯣ ꯊꯅꯗꯗ
ꯑ ꯅꯪꯁꯦ ꯑꯌꯨꯛꯇ ꯂꯥꯏꯔꯤꯛ ꯄꯥꯕ ꯅꯨꯡꯉꯥꯏꯕ꯭ꯔꯣ ꯅꯨꯡꯗꯥꯡꯗ ꯂꯥꯏꯔꯤꯛ ꯄꯥꯕ ꯅꯨꯡꯉꯥꯏꯕ꯭ꯔꯣ ꯅꯪꯒꯤꯗꯃꯛꯇ
ꯑꯌꯨꯛ ꯑꯌꯨꯛꯅ ꯑꯌꯨꯛꯅ ꯅꯨꯡꯉꯥꯜꯂꯤ ꯑꯗꯨꯒ ꯅꯨꯡꯗꯥꯡꯗꯣ ꯄꯨꯡ ꯕꯥꯔꯣ ꯇꯥꯗ꯭ꯔꯤꯀꯥꯟꯗꯗꯤ ꯑꯗꯨꯝ ꯄꯥꯔꯗꯤ ꯆꯥꯡꯗꯤ ꯆꯪꯏꯤ ꯃꯔ ꯑꯣꯏ ꯍꯦꯅꯤ ꯈꯔꯤ ꯂꯒꯦ ꯀꯥꯔ ꯆꯪ
ꯎꯝ
ꯐꯨꯝ ꯅꯂꯕꯤ ꯄꯥꯕ ꯍꯥꯏꯛꯇ
ꯉꯪꯁ ꯀꯣꯐꯤ ꯊꯥꯛꯀꯦꯔꯥ ꯅꯠꯇ꯭ꯔꯒ ꯆꯥ ꯊꯥꯛꯀꯦꯔꯥ ꯍꯥꯏꯔꯗꯤ ꯀꯔꯝꯕ ꯊꯥꯛꯀꯅꯤ
ꯀꯔꯤ ꯄꯥꯕ ꯃꯇꯝꯗꯨꯕꯨꯣ
ꯑꯦꯅꯤ ꯇꯥꯏꯝ
ꯑꯦꯅꯤ ꯇꯥꯏꯝ ꯑꯗꯨꯝ ꯏꯪꯕ ꯃꯇꯝꯗꯗꯤ ꯀꯣꯐꯤꯅ ꯍꯥꯎꯋꯤꯗ ꯅꯍꯥꯟ ꯍꯥꯡꯈ꯭ꯔꯦ ꯁꯤꯒꯤ ꯋꯥꯁꯦ ꯅꯍꯥꯟ
ꯍꯥꯡꯗꯦ ꯑꯃꯨꯛ ꯀꯣꯐꯤꯒ ꯆꯥꯥꯡꯗ ꯍꯥꯡꯗꯦꯅ
ꯍꯥꯡꯕ ꯂꯣꯏꯈ꯭ꯔꯦ ꯀꯥꯎꯕ ꯑꯣꯏꯔꯝꯃꯅꯤ
ꯑꯁ ꯈꯪꯗ꯭ꯔꯦ ꯑꯗꯨꯗꯤ ꯑꯩꯗꯤ ꯀꯐꯤꯒ ꯆꯥꯒꯗꯤ ꯅꯦꯝꯃꯤ
ꯍꯧꯖꯤ ꯀꯅꯤ ꯏꯁ ꯃꯥ ꯏꯟ ꯇꯕ ꯃꯤ ꯂꯧ
ꯀꯔꯤ
ꯃꯤ ꯂꯣꯏꯅꯃꯛꯅ ꯍꯪꯕꯗꯨ ꯂꯣꯏꯕꯗꯨꯁꯨ ꯑꯗꯨꯝ ꯍꯟꯖꯤꯟ ꯍꯟꯖꯤꯟ ꯍꯥꯡꯉꯒ ꯂꯥꯏ ꯅꯦꯕ
ꯑꯣ ꯃꯤꯌꯥꯝ ꯅꯪꯗꯤ ꯃꯤꯌꯥꯝ ꯋꯥꯔꯤ ꯁꯥꯕ ꯃꯥꯜꯂꯤꯅꯦ
ꯑꯩꯒꯤ ꯏꯆꯦ ꯑꯃ ꯅꯍꯥꯟ ꯅꯪꯒ ꯋꯥꯔꯤ ꯁꯅꯏ ꯑꯗꯨꯒ ꯑꯪꯀꯜꯒꯤ ꯅꯨꯄꯤꯗꯣ
ꯎꯝ
ꯑꯗꯨ ꯅꯨꯄꯤꯗꯨꯁꯨ ꯑꯌꯣꯛꯛꯇ ꯀꯣꯜ ꯇꯧꯔꯒ ꯑꯩꯁꯨ ꯉꯔꯥꯡ ꯀꯣꯜ ꯇꯧꯔꯒ ꯂꯩꯌꯦꯅ ꯈꯜꯂꯒ ꯍꯁꯤ ꯋꯥꯒ ꯍꯪꯕꯁꯤꯅꯦꯕꯅꯤ ꯀꯣ ꯇꯕ ꯇꯧꯔꯄꯕ꯭ꯔ ꯇ꯭ꯔꯦꯦꯟꯁꯤ ꯌꯥꯗ ꯍꯥꯏ ꯇ ꯈꯦ ꯇ
ꯎꯝ
ꯗ ꯀꯣ ꯀꯃꯅꯤ ꯑꯗ ꯀꯣꯜꯗ ꯄ ꯃꯟꯖꯗ
ꯃꯅꯤ ꯁꯥꯞ ꯅꯪ ꯏ ꯐꯣꯔ ꯃꯕꯨꯁꯦꯡꯗ꯭ꯔꯦ
ꯊꯦꯡꯡ꯭ꯔꯦ
ꯑꯣ ꯁꯦꯡ꯭ꯔꯦ
ꯈꯗ꯭ꯔꯅꯦ ꯑꯩꯒꯤꯁꯦ ꯂ ꯀꯂꯥꯏꯔꯦ ꯀꯅꯤ ꯋꯥꯥꯏ ꯔꯝꯖ ꯃꯥꯗꯑꯣ ꯅ ꯄꯇꯥꯒ
ꯀꯕ
ꯍꯥꯥꯕ꯭ꯔꯣ
ꯍ ꯍ ꯍ
ꯔꯥꯎꯕ ꯑꯕ ꯋꯥꯏꯐꯥꯏ ꯁꯦꯀ꯭ꯔ ꯅꯉꯥꯏ ꯇꯕꯗꯤ ꯀꯧꯕ
ꯑ
ꯕꯣꯜ ꯌꯦꯡꯗꯣꯏꯔꯣ ꯍꯥꯥ ꯑꯣ ꯍꯜꯂꯣ ꯍꯂꯣ